ꯑꯣ
ꯍꯜꯂꯣ ꯖꯥꯕꯨ ꯉꯔꯤ ꯄꯣ
ꯑꯣ ꯅꯨꯡꯉꯥꯏꯔꯦ ꯆꯥꯛ ꯆꯥꯔꯕ꯭ꯔꯣ
ꯑꯧ ꯆꯔꯦ ꯆꯔꯦ ꯍꯧꯖꯤ ꯁꯥꯇ ꯑꯒ ꯀꯔꯤꯅꯣ ꯇꯧꯁꯦꯔꯅ ꯈꯟꯕ
ꯀꯔꯤ ꯇꯧꯅ ꯍꯥꯏꯦ
ꯑꯁ ꯑꯩꯏꯗꯤ ꯑꯁꯤꯗ ꯅꯠꯇ꯭ꯔꯗꯤ ꯁꯦꯟ ꯇꯥꯟꯐꯝꯁꯦ ꯂꯩꯇꯦꯅꯦ
ꯑꯣ ꯍ ꯑꯗꯣꯅꯤ ꯑꯙꯣꯅꯤ ꯑꯩꯒꯤ ꯑꯩꯒꯤ ꯈꯣꯟꯁꯤꯗꯤ ꯀꯂꯤꯌꯥꯔ ꯑꯣꯏ ꯁꯦꯡꯕ꯭ꯔꯣ
ꯑꯣ ꯌꯥꯝ ꯁꯦꯡꯉꯦ ꯁꯦꯡꯉꯦ ꯁꯦꯡꯉꯦ ꯍꯦꯒꯗꯤ
ꯑ ꯑꯗꯨꯝ ꯑꯗꯨꯝ ꯌꯥꯏ
ꯇꯥꯛꯁꯔꯕꯣꯖ
ꯑꯣ ꯆꯥꯔꯦ ꯆꯥꯔꯦꯖꯥ ꯅꯪꯗꯤ
ꯑ ꯆꯔꯦ
ꯀꯔꯤ ꯑ ꯀꯔꯤ ꯏꯟꯁꯥꯡ ꯆꯥꯒꯦ ꯉꯁꯤ
ꯑꯁ ꯉꯁꯤꯗꯤ ꯍꯥꯥꯎ ꯎꯄꯦꯒ ꯍꯋꯥꯏ ꯍꯋꯥꯏ ꯆꯥꯏ
ꯍꯋꯥꯏ ꯆꯥꯕꯁꯤꯗꯤ ꯍꯛꯆꯥꯡꯅꯤ ꯐꯅꯤꯡꯉꯥꯏꯅꯤ ꯍꯋꯥꯏꯁꯤꯗꯤꯀꯣ
ꯀꯗꯤ ꯀꯔꯤ ꯃꯊꯦꯜ ꯆꯥꯔꯒ
ꯑꯩꯁꯨ ꯍꯋꯥꯏ ꯑꯗꯨꯝ
ꯂꯧꯈꯠꯈ꯭ꯔꯦ ꯍꯋꯥꯏ ꯆꯥꯕꯅ ꯎꯝ ꯍꯋꯥꯏ ꯆꯥ ꯍꯋꯥꯏ ꯆꯥꯔꯗꯤ ꯑꯁ ꯍꯛꯆꯥꯡꯅꯤꯀꯣ ꯈꯔ ꯅꯨꯡꯉꯥꯏꯕꯨꯝ
ꯁꯥ ꯆꯥꯃꯟꯕꯒꯤ ꯌꯥꯗ꯭ꯔꯦ ꯏꯁꯥꯁꯦ ꯌꯥꯝ ꯂꯨꯝꯃꯦꯕ
ꯑꯩꯁꯨ ꯅꯤꯅꯤꯗꯤ ꯂꯦꯇꯅ ꯁꯥ ꯁꯥꯗꯣ ꯆꯥꯅꯤꯅ ꯌꯥ
ꯁꯤꯗꯗꯤ ꯁꯥꯁꯨ ꯁꯥꯕꯅꯤꯅꯕꯣ ꯁꯥꯁꯨ ꯆꯥꯕ ꯌꯥꯗꯦ ꯑꯗꯨ
ꯇꯥꯕ꯭ꯔꯣ ꯑꯣꯖꯥ
ꯇꯌꯦ ꯇꯥꯏ
ꯑꯣ ꯊꯕꯛ ꯁꯨꯔꯤꯔꯣ ꯍꯧꯖꯤꯛ
ꯊꯕꯛ ꯂꯣꯏꯔꯦꯗ ꯍꯧꯖꯤꯛꯇꯤ ꯀꯣꯊꯥ ꯁꯦꯔꯥꯅꯤ ꯊꯅꯤ
ꯍ ꯃꯊꯔ
ꯀꯅꯥ ꯀꯅꯥ ꯂꯏꯒꯦ
ꯗꯤ ꯊꯟꯗꯅꯦ ꯅꯨꯄꯤ ꯂꯩꯇꯕꯅꯤꯅ ꯏꯊꯟꯇ ꯂꯩꯔꯦ
ꯑꯁ ꯅꯨꯄꯤ ꯊꯤꯁꯦ ꯊꯤꯅꯕ ꯇꯧꯔꯣꯗ ꯑ
ꯀꯅꯤꯡꯉꯥꯏ ꯀꯟꯅ ꯍꯣꯠꯅꯔꯤ ꯍꯥꯏꯇꯥꯔꯦꯀꯣ
ꯅꯪꯒꯤ ꯐꯪꯉꯗꯤꯦ ꯑꯩꯒꯤꯁꯨ ꯑꯃ ꯁꯦꯝꯕ ꯇꯥꯔꯦꯀꯣ
ꯑꯣ ꯍ ꯂꯣꯏꯔꯦꯒꯦꯅꯤ ꯍꯌꯦꯡꯒ ꯍꯌꯦꯡꯒꯤꯦꯗꯤꯤ ꯀꯔꯤ ꯇꯧꯁꯤ ꯍꯥꯏꯕꯅꯣ ꯊꯕꯛ ꯆꯠꯀꯗ꯭ꯔꯣ ꯍꯌꯦꯡ
ꯊꯕꯛꯄꯨꯗꯤ ꯂꯦꯞꯄ ꯌꯥꯗꯕꯅꯤꯅ ꯑꯃꯨꯛ ꯆꯠꯄ ꯇꯥꯔꯦꯅꯦ ꯋꯥ ꯋꯥꯅ
ꯑꯣ ꯃꯥꯟꯅꯅꯦ ꯑꯗ ꯄꯁꯥꯗꯤ
ꯅꯨꯄꯤ ꯅꯨꯄꯤ ꯊꯤ꯭ꯔꯤꯉꯩꯗ ꯄꯩꯁꯥ ꯈꯔ ꯇꯥꯟꯁꯤꯜꯕꯗꯤꯀꯣ ꯇꯗ ꯋꯥꯒꯗꯕ
ꯑꯣ ꯏꯁꯥ ꯀꯜꯂꯤꯉꯥꯏꯁꯤꯗꯀꯣ ꯏꯁꯥꯁꯦ ꯈꯔ ꯀꯜꯂꯤꯉꯩꯗ ꯄꯩꯁꯥ ꯈꯔ ꯌꯥꯝꯅꯕꯣ ꯇꯥꯟꯕꯅ ꯐꯩꯗ
ꯑꯗꯨꯗꯅꯤꯅꯦ ꯁ ꯐꯔ ꯉꯥꯏ ꯇꯗꯤ ꯀꯁꯤꯟꯗ ꯊꯥꯕꯅꯤ
ꯎ
ꯍꯅ ꯋꯥꯔꯗꯤ ꯋꯥꯔꯗꯤ ꯊꯕꯛꯁꯨ ꯇꯧꯕ ꯉꯝꯃꯔꯣꯏ
ꯎꯝ ꯑꯗꯨꯗꯣꯅꯤ ꯑꯗꯨꯗꯣꯅꯤ ꯁꯃꯦ ꯆꯗ ꯎꯝ
ꯀꯔꯤ ꯇꯧꯔꯦ ꯑꯣꯖꯥ
ꯑꯁ ꯀꯁꯨ ꯇꯧꯗꯗ ꯑꯗꯨꯝ ꯊꯝꯃꯒ ꯑꯁꯦ ꯇꯧꯅꯤꯡꯉꯥꯏ ꯂꯩꯇꯕꯅꯤꯅꯀꯣ ꯍꯧꯖꯤꯛꯇꯤ ꯊꯕꯛ ꯂꯩꯇꯕꯅꯤꯅ ꯑꯗꯨꯝ ꯀꯩ ꯍꯥꯏꯁꯤꯔꯥ ꯃꯄꯥꯟꯗ ꯑꯗꯨꯝ ꯊꯝꯃꯒꯀꯣ ꯂꯩ ꯂꯩ ꯍꯥꯏ ꯇꯔꯦ
ꯑ ꯉꯅꯨꯡ ꯇꯨꯝꯕꯁꯨ ꯉꯟꯃꯟꯒꯗ꯭ꯔꯥꯅꯀꯣ ꯇꯣꯡꯝꯇꯉ ꯏ ꯇ ꯄꯥꯎ ꯐꯣꯅꯕꯗꯤ ꯊ ꯌꯥꯌꯥꯏ
ꯎꯝ ꯍꯣꯏ ꯍꯣꯏ ꯁ ꯁ
ꯀꯥꯏ ꯂꯩꯥꯏꯇꯅꯦ
ꯐꯂ ꯐꯂꯦꯦꯈꯣꯖꯤ
ꯅꯨꯄꯤ ꯑꯉꯥꯡꯁꯨ ꯂꯩꯕ ꯅꯠꯇꯦ
ꯃꯁꯤ ꯕꯣꯜ ꯂꯩꯇ꯭ꯔꯔꯕ꯭ꯔꯣ
ꯁꯤꯁꯦ ꯈꯪꯗꯦꯕꯣ ꯍꯁꯤ ꯂꯩꯏꯕ꯭ꯔ ꯂꯩꯇꯕ꯭ꯔ ꯀꯣꯏꯗꯤ ꯐꯣꯜꯂꯤ ꯌꯦꯗꯅꯤꯅ ꯎ ꯑ ꯍꯥꯎꯗ꯭ꯔꯦꯅꯦ
ꯋꯥꯣ ꯀ ꯌꯦ ꯅꯗꯔꯦꯗ
ꯉ ꯀꯅꯥ ꯀꯅꯥ ꯁꯅꯥꯒꯕ
ꯑꯩꯁꯨ ꯌꯦꯡꯁꯦ ꯈꯪꯗꯦ ꯕꯣꯜꯒ ꯌꯦꯡꯅꯤꯡꯗ꯭ꯔꯦꯗ ꯌꯦꯡꯅꯤꯡꯕ ꯀꯩꯅꯣ ꯍꯟꯗꯛ ꯆꯍꯤ ꯈꯔ ꯌꯥꯝꯕꯒꯤꯔ ꯈꯪꯗꯦ
ꯏꯟꯦꯁꯂ꯭ꯔꯦ ꯋꯥ
ꯎꯝ ꯍꯖꯂꯣ ꯆꯠꯔꯦꯠ
ꯑꯉꯥꯡ ꯑꯣꯏꯔꯤꯉꯩꯗꯗꯤ ꯃꯤꯒꯤ ꯌꯨꯝꯗ ꯣꯜꯂꯤꯅꯤꯉ
ꯊ ꯭ꯂꯦꯟꯀꯦ ꯄꯔ ꯃꯇꯝꯗꯣ ꯅꯨꯡꯁꯤꯗ ꯑ ꯈꯜꯂꯨꯔꯒ ꯀꯣ ꯑꯁ
ꯎꯝ ꯑ ꯑꯗꯨ ꯑꯗꯨ ꯃꯇꯝꯗꯅ ꯉꯥꯏꯕꯅꯦꯗ ꯥꯎ ꯌꯦꯡꯉꯁꯨ ꯍꯧꯖꯤꯛꯇꯤ ꯃꯁꯥ ꯃꯁꯥꯒꯤ ꯌꯦꯡꯕ ꯌꯥꯕꯅꯤꯅ ꯐꯣꯟꯗ ꯑꯗꯨꯝ ꯌꯦꯉꯦ ꯑꯁ ꯇ꯭ꯔꯦꯁ ꯇ ꯌꯥ
ꯎꯝ ꯆꯨꯡꯅꯤ ꯎꯝ ꯄꯇꯥ ꯆꯂꯒꯦ ꯅ ꯍꯥꯖꯤꯦ
ꯑꯩ ꯍꯧꯖꯤꯛ ꯂꯩꯔꯤꯁꯦ
ꯎꯝ
ꯑꯩꯈꯣꯏ ꯏꯅꯦ ꯑꯩꯈꯣꯏꯣꯏꯗ ꯂꯩ
ꯑꯣ ꯑꯣ ꯃꯁꯥ ꯑꯗꯨꯗꯔ
ꯑꯗꯨ ꯃꯁꯥꯗ ꯑꯩꯒꯤ ꯀꯥ ꯑꯃ ꯂꯩꯕꯗꯣ ꯑꯗꯨꯗ ꯂꯩ
ꯑꯆꯥ ꯑꯆꯥ
ꯑ
ꯑꯝ ꯎꯝ ꯑꯥ
ꯅꯦ
ꯀꯅꯥꯝꯇ ꯂꯩꯇꯦ ꯏꯊꯟꯇꯅꯤ
ꯅꯣꯏ ꯔꯣꯝꯗꯗꯤ ꯁꯥꯕ꯭ꯔꯣ ꯏꯪꯕ꯭ꯔꯣ
ꯁꯥ
ꯍꯣꯏꯦ ꯑꯗꯨꯗꯤ ꯑ ꯃ ꯃ
ꯍꯣꯏꯔꯣꯝꯗꯁꯨ ꯌꯥꯗ꯭ꯔꯅꯤ ꯀꯥꯡꯉꯁꯨ ꯆꯦ ꯁꯥ ꯍ
ꯍꯣꯏ ꯔꯝꯅꯤꯗꯤ ꯁꯥꯕ ꯈꯥꯗꯅꯤ ꯌꯥꯥꯏ ꯀ ꯀꯥꯗ ꯂꯥꯏ ꯀꯦ ꯍꯥꯏ ꯇ
ꯉꯁꯤ ꯅꯣꯡ ꯆꯨꯕꯒꯤꯔ ꯀꯥꯡ ꯈꯔ ꯂꯩꯌꯦꯦ ꯍꯣꯏꯔꯣꯝ ꯁꯥ
ꯑꯣ ꯑꯁ ꯅꯣꯡ ꯆꯨꯕ꯭ꯔꯥ ꯅꯣꯏꯔꯣꯝꯗ
ꯌꯥꯝ ꯀꯥꯟ ꯅꯗꯤ ꯁꯨꯕ ꯁꯨꯕꯅ ꯇ ꯔ ꯌꯥꯝ ꯀꯟꯅ ꯁꯨꯗꯦ
ꯁꯤꯂꯤ ꯁꯤ꯭ꯂꯤ ꯁꯨꯕ꯭ꯔꯥ
ꯎꯝ
ꯑꯩꯈꯣꯏꯔꯣꯝꯗꯗꯤ ꯅꯨꯡꯁꯥ ꯀꯟꯍꯟꯕꯅ ꯑꯁ ꯃꯄꯥꯡꯒꯠꯊꯣꯛꯄ ꯌꯥꯗ꯭ꯔꯦ
ꯋꯦꯗꯔꯁꯦ ꯈꯔ ꯅꯨꯡꯉꯥꯏꯇꯕꯅꯤꯅꯦ ꯅꯣꯏꯔꯣꯝꯗ
ꯅꯣꯡ ꯅꯣꯡꯁꯦ ꯇꯥꯗꯕꯅꯤꯅꯀꯣ ꯅꯣꯡ ꯆꯨꯗꯕꯅꯤꯅ ꯑꯁ ꯄꯨꯟ ꯉꯥꯛꯇꯅꯦ ꯍꯥꯏꯔꯦ ꯂꯝꯝꯕꯤꯕ
ꯑꯆꯥ ꯑ ꯀꯔꯣ ꯅꯁꯨ ꯅꯁꯤꯈꯠꯇ ꯅꯗ
ꯑꯪ ꯄꯦꯗꯥ ꯄꯦꯗꯥ ꯍꯥꯏꯁꯤꯅ
ꯆꯪꯗ꯭ꯔꯦ ꯋꯦꯗꯔꯁꯦ
ꯁꯃꯥꯟ ꯒ ꯏꯒꯣ ꯇꯨꯝꯕ ꯄꯥꯎ ꯌꯥꯗ꯭ꯔꯦ ꯊꯋꯥꯡ ꯊꯣꯡꯅꯥꯎ ꯑ ꯇꯨꯝꯗ꯭ꯔꯦꯖꯤꯀꯣꯁ ꯌꯥꯗ꯭ꯔꯦꯅꯦ ꯍꯦꯡ ꯍ ꯅꯣ ꯋꯥꯜꯧꯗ꯭ꯔꯔꯤ ꯍꯥꯏ
ꯑꯦꯟ ꯃꯥꯋꯥꯂꯎꯗ꯭ꯔꯦ ꯑꯣꯏꯣꯏꯔ ꯍꯧꯖꯤ
ꯎꯝ
ꯑꯗꯨꯅꯤ ꯐꯕꯤ
ꯇꯦꯟ ꯇꯦꯟ ꯇꯧꯔꯛꯈꯤ ꯀ ꯂꯩꯒ
ꯃ
ꯑꯦ ꯇꯃꯒ ꯀꯣ
ꯑꯣ ꯊꯝꯃꯣ ꯊꯝꯕꯤ